ꯍꯜꯂꯣ
ꯇꯥꯏꯌꯦ ꯇꯥꯏꯌꯦ ꯑꯣ ꯑꯣ ꯇꯥꯏ ꯇꯥꯏ ꯀꯩꯗꯧꯔꯝꯃꯤꯅꯣ ꯑꯩꯔꯣ ꯎꯝ-ꯎꯝ ꯉꯥꯛ ꯇꯪ ꯒ꯭ꯌꯥꯟ ꯇꯥꯕ ꯑꯉꯥꯡ ꯁꯥꯔꯝꯕꯅꯦ ꯍꯧꯖꯤꯛꯄꯨꯗꯤ ꯑꯃꯨꯛ ꯈꯨꯝꯖꯟꯒ꯭ꯔꯦ
ꯑꯦ ꯅꯨꯡꯗꯥꯡꯗ ꯒ꯭ꯌꯥꯟ ꯇꯥꯕ ꯁꯥꯒꯅꯣ
ꯑꯗꯨꯅꯦ ꯏꯁꯥ ꯁꯣꯛꯀꯅꯤꯌꯦ ꯃꯥꯅꯦ ꯏꯃꯥꯅ ꯃꯤꯠ ꯁꯣꯛꯀꯅꯤ ꯇꯨꯝꯃꯨ ꯇꯨꯝꯃꯨ ꯍꯥꯏꯔꯦ ꯑꯗꯩꯗꯤ ꯑꯩꯖꯨ ꯆꯥꯟꯁ ꯂꯧꯔꯒ ꯑꯗꯨꯝ ꯈꯨꯝꯖꯟꯒ꯭ꯔꯦ ꯍꯣꯏ ꯍꯧꯖꯤꯛ ꯃꯇꯝꯗ ꯅꯨꯡꯗꯥꯡ ꯍꯥꯏꯖꯦ ꯇꯨꯝꯃꯕꯅꯦ ꯃꯥꯅꯦ ꯃꯝꯖꯜꯂꯛꯏꯅꯦ ꯇꯨꯝꯃꯣ ꯍꯥꯏꯅꯦ ꯎꯝ ꯑꯌꯨꯛ ꯅꯨꯊꯤꯜꯗ ꯇꯧꯒꯗꯕꯅꯦꯕ ꯃꯥꯅꯤ ꯑꯗꯣ ꯑꯌꯨꯛ ꯅꯨꯡꯗꯤꯟꯗꯖꯨ ꯑꯗꯨꯝ ꯇꯨꯝꯃꯤꯗ
ꯍꯣꯏ ꯑꯗꯨꯕꯨꯗꯤ ꯑꯈꯣꯏꯗꯤ ꯗꯨꯝ ꯎꯝ ꯊꯥ ꯐꯃꯨꯡꯗ ꯇꯨꯝꯕ ꯃꯤ ꯑꯣꯏꯔꯔꯣꯏꯅ ꯊꯥꯔꯒ ꯍꯨꯝ ꯇꯨꯝꯃꯦꯗꯣ ꯑꯗꯨꯃꯥꯏꯅꯅꯦ ꯑꯗꯨꯝ ꯇꯨꯝ ꯑꯗꯨꯏ ꯈꯨꯇꯨꯝꯗꯅꯦ ꯑꯩꯈꯣꯏꯗꯤ ꯑꯗꯨꯝ ꯑꯃ ꯑꯃꯨꯛ ꯍꯥꯏꯐꯦꯠ ꯌꯨꯝꯈꯠꯂꯝꯃꯒ ꯑꯃꯨꯛ ꯇꯨꯊꯕ ꯍꯥꯏꯐꯦꯠ ꯌꯨꯝꯈꯠꯂꯝꯃꯒ ꯑꯃꯨꯛ ꯇꯨꯊꯕ
ꯑꯩ ꯀꯩꯅꯣ ꯇꯧꯔꯦ ꯇꯨꯝꯃꯟꯗꯅ ꯋꯥꯔꯦꯅ ꯑꯃꯨꯛ ꯍꯤꯞꯄꯦ ꯍꯥꯕꯗꯣ
ꯎꯝ ꯍꯍ ꯍ ꯑꯗꯨꯅꯦ ꯑꯩꯈꯣꯏꯅ ꯇꯧꯔꯤꯁꯦ ꯑꯃ ꯇꯨꯝꯕ ꯍꯧꯒꯠꯂꯛꯄꯒꯤ ꯄꯣꯊꯥꯔꯤꯅꯦ ꯀꯥꯏꯅ ꯑꯗꯨꯒꯤ ꯇꯥꯏꯞꯅꯦꯕ ꯍꯧꯖꯤꯛ ꯇꯧꯈ
ꯃꯥꯅꯦ ꯑꯗꯣ ꯑꯌꯨꯛꯇꯅꯦ ꯅꯣꯏꯗꯤ ꯌꯥꯎꯗꯕ꯭ꯔꯥ ꯈꯪꯗꯦ ꯑꯩꯗꯤ ꯑꯃ ꯕ꯭ꯔꯁ ꯇꯧꯊꯣꯛꯑꯒ ꯉꯍꯥꯛ ꯆꯥꯛ ꯆꯥꯗ꯭ꯔꯤꯉꯩ ꯃꯃꯥꯡ ꯃꯔꯛ ꯑꯃ ꯂꯩꯕꯅꯦ ꯑꯗꯨ ꯗ ꯑꯃꯨꯛ ꯇꯨꯝꯕꯒꯤ ꯈꯨꯅꯨꯡꯉꯥꯏꯗꯣ ꯑꯁ ꯑꯗꯨꯗꯤ ꯌꯥꯝ ꯅꯨꯡꯉꯥꯏꯕꯅꯤꯕꯣ ꯑꯗꯨ ꯌꯨꯝꯗꯗꯤ ꯃꯤ ꯋꯥ ꯌꯥꯝ ꯇꯥꯕ ꯑꯗꯨꯃꯥꯏꯅ ꯇꯨꯝꯃꯗꯤ ꯇꯨꯝꯍꯧꯒꯠ ꯌꯥꯎꯍꯧꯅꯔꯒ ꯍꯥꯢꯐꯦꯠ ꯊꯣꯛꯑꯝꯃꯒ ꯕ꯭ꯔꯁ ꯇꯧꯔ ꯍꯥꯟꯖꯤꯜꯂ ꯇꯨꯝꯒ꯭ꯔꯕ
ꯈꯣꯟꯊꯤ ꯑꯗꯨꯝ ꯄꯥꯢꯔꯛꯑꯅꯤ ꯑꯗꯨ ꯅꯨꯃꯤꯠꯇꯨꯝꯕ ꯑꯗꯨ ꯁꯔꯨꯛꯄꯨꯗꯤ ꯊꯥꯉꯩ ꯁꯦꯡꯅ ꯑꯗꯨꯝ ꯍꯧꯒꯠꯇꯕꯤ ꯇꯨꯝꯕꯗꯨꯅ ꯈꯔ
ꯐꯩꯌꯦꯕ ꯈꯣꯟꯊꯤꯖꯦ ꯍꯣꯢ ꯍꯥꯏꯐꯦꯠ ꯁꯛ ꯎꯍꯜꯂꯝꯃꯒ ꯑꯃꯨꯛ ꯆꯪꯉ ꯇꯨꯝꯈꯤꯕꯩ ꯈꯣꯟꯊꯤꯖꯤꯗꯤ ꯑꯗꯨꯅꯦ ꯑꯗꯣ ꯑꯗꯨꯗꯗꯤ ꯌꯥꯝ ꯎꯝ
ꯇꯨꯝꯕꯁꯦ ꯀꯩ ꯍꯥꯏꯗꯣꯢꯅꯣ ꯏꯁꯥꯗꯣ ꯑꯃ ꯍꯧꯒꯠꯂꯛꯄꯗꯒꯁꯦ ꯑꯃ ꯌꯥꯝ
ꯌꯥꯝ ꯅꯨꯡꯉꯥꯢꯕꯩ ꯑ ꯏꯁꯩ ꯌꯥꯝ ꯅꯨꯡꯉꯥꯏꯕꯅꯦ ꯍꯥꯏꯕ
ꯌꯥꯝ ꯅꯨꯡꯉꯥꯏꯕꯅꯦ ꯑꯩꯁꯨ ꯌꯥꯝ ꯄꯥꯝꯃꯦ ꯑꯗꯨ ꯐꯠꯇꯦꯗꯤ ꯍꯥꯏꯕ ꯑꯗꯨꯝ ꯑꯍꯟꯈꯩꯅꯒꯁꯨ ꯑꯗꯨꯃꯥꯏꯅ ꯍꯟꯖꯤꯜꯂ ꯇꯨꯝꯕꯁꯦ ꯃꯪꯂꯥꯛꯅꯕꯒꯨꯝꯕ ꯇꯧꯋꯦ ꯈꯣꯠꯂꯦ ꯑꯗꯨꯃꯥꯏꯅ ꯍꯟꯖꯤꯜꯂ ꯇꯨꯝꯅꯣ ꯑꯗꯨꯝ ꯉꯥꯡꯕꯅꯦꯕ ꯑꯗꯨꯏꯁꯨ ꯅꯨꯡꯗꯤ ꯌꯥꯝ ꯅꯨꯡꯉꯥꯏꯕꯅꯦ ꯑꯩꯁꯨ ꯈꯪꯉꯦ ꯑꯗꯨꯗꯨꯃ ꯑꯗꯨꯃꯥꯏꯅ ꯇꯨꯝꯕꯗꯣ ꯑꯩꯁꯨ ꯌꯥꯝ ꯄꯥꯝꯃꯦꯕ
ꯑꯗꯨꯅꯦ ꯑꯩ ꯌꯥꯝ ꯇꯧꯋꯦ ꯍꯥꯏꯕ ꯊꯛꯆꯥ ꯃꯥꯡꯗ ꯇꯨꯝꯕꯁꯦ ꯑꯝ ꯑꯩꯒꯤ ꯅꯨꯡꯇꯒꯤ ꯇꯥꯢꯃꯤꯡ
ꯅꯨꯃꯤꯠꯁꯦ ꯕ꯭ꯔꯁꯀꯨꯝꯕ ꯑꯗꯨꯝ ꯇꯧꯊꯣꯛꯎꯔꯒ ꯑꯃꯨꯛ ꯇꯨꯝꯕꯗꯣ ꯑꯩꯁꯨ ꯅꯨꯡꯉꯥꯏꯕ ꯌꯥꯝꯅ ꯑꯃ ꯉꯁꯥꯏ ꯑꯍꯥꯟꯕ ꯇꯨꯝꯕꯗꯨꯗꯩ ꯑꯗꯨꯅꯦꯍꯦꯟꯅ ꯅꯨꯉꯥꯢ
ꯑꯥ ꯃꯥꯅꯦ ꯑꯗꯨꯗꯅ ꯍꯦꯟꯅ ꯁꯥꯎꯟ ꯁ꯭ꯂꯤꯞ ꯐꯪꯕꯩ ꯇꯥꯏꯞ
ꯍꯣꯏ ꯍꯣꯏ ꯍꯣꯏ ꯇꯧꯕꯅꯦ ꯀꯩꯒꯤꯅꯣ ꯈꯪꯗꯦꯉꯣ ꯑꯗꯨ ꯈꯨꯇꯨꯝꯗꯨꯅ ꯑꯃꯨꯛꯍꯦꯟꯅ ꯅꯨꯡꯉꯥꯏꯗꯨꯅ ꯕ꯭ꯔꯁ ꯇꯧꯊꯣꯛꯎ ꯗꯨꯒꯤ ꯅꯨꯡꯉꯥꯏꯔꯥ ꯈꯪꯗꯦ
ꯑꯥ ꯑꯗꯨꯒ ꯏꯃꯥꯅ ꯑꯗꯨꯗ ꯈꯪꯈ꯭ꯔꯒ ꯉꯥꯡꯉꯛ ꯄꯧ ꯃꯤꯆꯩꯗꯨꯗꯤ ꯂꯣꯏꯔꯦ ꯑꯗꯨꯒ ꯑꯃ ꯑꯥ ꯃꯈꯣꯟꯒ ꯇꯨꯝꯃꯉꯒ ꯎꯏꯔꯨꯝꯒ ꯇꯧꯔ ꯥꯒ ꯃꯣꯏ ꯃꯈꯣꯟꯒ ꯇꯥꯔꯒ ꯑꯃ ꯇꯨꯝꯗꯕ ꯁꯥꯔ ꯐꯨꯛ ꯍꯧꯒꯠꯄꯗ ꯑꯃ ꯒ꯭ꯌꯥꯟ ꯇꯥꯕ ꯁꯥꯖꯟꯅꯔꯊꯔꯛꯀ ꯉꯥꯎꯗꯤ ꯉꯥꯎꯏ
ꯃ ꯃꯤꯠꯇꯤ ꯕ꯭ꯂꯔ ꯆꯠꯄꯗꯣ ꯑꯗꯨꯒ ꯇꯨꯝꯗꯕ ꯉꯁꯥꯢꯗꯒꯤꯗꯤ ꯀꯧꯔꯛ ꯗꯒꯁꯦ ꯎ ꯍꯪ ꯀꯥꯏꯅꯒ ꯇꯞꯅ ꯅꯩꯔꯒ ꯈꯨꯝꯅꯤꯡꯕꯒꯤ ꯃꯨꯠꯇꯨꯗꯤ ꯑꯣꯏꯕ ꯑꯗꯨꯃꯥꯏꯅ ꯈꯨꯝꯃꯨꯔꯗꯤ ꯇꯨꯝꯃ ꯂꯩꯕ ꯃꯥꯟꯈꯤꯅꯤꯅ ꯑꯃ ꯁꯨꯡꯀꯠꯂꯒ ꯑꯦ ꯀꯇꯧꯔꯦ ꯈꯨꯝꯖꯤꯟꯅꯔ ꯈꯨꯝꯗꯤ ꯈꯨꯝꯅꯤꯡꯗ꯭ꯔꯕꯗꯣ ꯑꯃ
ꯑꯗꯨꯒ ꯑꯩꯁꯨ ꯇꯧꯋꯦ ꯍꯥꯏꯕ ꯑꯗꯨꯃꯥꯏꯅ ꯃ ꯈꯨꯝꯗꯤ ꯌꯥꯝꯅ ꯈꯨꯝꯅꯤꯡꯉꯛꯇ꯭ꯔꯒꯅꯦ ꯑꯅꯩ ꯈꯨꯝꯅꯤꯡꯗꯕꯅꯦꯕ ꯇꯥꯗꯤ ꯇꯥꯔꯅꯤꯕ ꯑꯥ
ꯀꯥꯡꯅꯕꯨ
ꯍꯧꯖꯤꯛ ꯀꯥꯟ ꯀꯃꯥꯏ ꯀꯃꯥꯏ ꯇꯧꯔꯤꯒꯦ ꯎꯅꯗꯕꯁꯨ ꯌꯥꯝ ꯀꯨꯏꯈ꯭ꯔꯦ
ꯍꯣꯏ ꯀꯨꯏꯔꯦ ꯑꯁ ꯈꯪꯗꯦꯗ ꯑꯗꯨꯝ ꯑꯃ
ꯌꯨꯝꯒꯤ ꯌꯨꯝꯒꯤ ꯌꯨꯝꯒꯤ ꯊꯕꯛ ꯏꯪꯈꯥꯡ ꯈꯔ ꯇꯧ ꯂꯥꯏꯔꯤꯛ ꯅꯨꯡꯃꯤ ꯈꯔ
ꯇꯧ ꯑꯗꯨꯝ ꯄꯨꯡꯂꯩ ꯃꯔꯩꯔꯤ ꯑꯗꯨꯅꯦ ꯀꯩꯁꯨ ꯊꯣꯏꯗꯣꯛꯄ ꯇꯧꯗꯦ ꯍꯥꯝꯃꯨ ꯍꯥꯝꯃꯨꯅꯦ ꯑꯩꯈꯣꯏꯗꯤ ꯃꯤꯅ ꯄꯪꯅꯩꯗ ꯅꯩ ꯑꯩꯈꯣꯏꯅ
ꯑꯗꯨꯝ
ꯈꯪꯗꯦ ꯅꯩꯕꯒꯁꯦ ꯅꯩꯔꯛꯈꯤꯗꯣꯏꯕꯣꯢ ꯑꯗꯨꯝ ꯅꯤꯡꯉꯦ ꯀ꯭ꯂꯥꯁ ꯍꯥꯏ ꯁ꯭ꯀꯨꯜ ꯀꯥꯏꯔꯤꯀꯥꯟꯗꯅ ꯇꯦꯟꯁꯦ ꯂꯣꯏꯔꯗꯤ ꯑꯃꯦꯔꯤꯀꯥꯗꯒ ꯆꯠꯇ꯭ꯔꯣꯕꯩ ꯇꯥꯏꯞꯇ ꯀ꯭ꯂ ꯊꯕꯛ ꯈꯨꯗꯤꯡꯃꯛ ꯀ꯭ꯂꯥꯁ ꯇꯦꯟ ꯂꯣꯏꯔꯒꯅ ꯊꯥꯖꯤꯜꯂꯤꯅꯦ ꯑꯥ ꯑꯁ ꯇꯦꯟ ꯂꯣꯢꯔꯒ ꯇꯦꯟ ꯂꯣꯏꯔꯒꯅ ꯑꯗꯩꯗꯤ ꯑꯃꯨꯛ ꯇꯦꯟ ꯀꯥꯔꯦ ꯇꯦꯟ ꯂꯣꯏꯔꯦ ꯑꯗꯩꯗꯤ ꯑꯃꯨꯛ ꯇꯨꯋꯦꯜꯕ ꯂꯣꯏꯔꯒ ꯇꯨꯋꯦꯜꯞ ꯂꯣꯏꯔꯒꯅ ꯊꯥꯔꯦ ꯑꯗꯩꯗꯤ ꯍꯧꯖꯤꯛꯇꯤ ꯊꯥꯒꯤꯗ꯭ꯔꯦ ꯀꯩꯁꯨ ꯅꯩꯔꯛꯇ꯭ꯔꯦ ꯆꯍꯤꯁꯤ ꯌꯥꯁꯜꯂꯛꯇ꯭ꯔꯦ ꯅꯩꯕꯒꯤ ꯆꯍꯤ ꯍꯤ ꯍꯤ ꯍꯦꯗꯣꯔꯛꯑꯦ
ꯑꯥꯥ ꯀꯩꯅꯣꯅꯦ ꯅꯪ ꯑꯗꯨ ꯍꯥꯏꯔꯒ ꯀꯩꯅꯣꯝ ꯅꯤꯡꯖꯪꯉꯛꯑꯦ ꯑꯥ ꯀ꯭ꯂꯥꯁ ꯀꯩꯅꯣ ꯀꯥꯔꯤꯉꯩꯗꯅ ꯗꯣꯛꯇꯔ ꯀꯩꯅꯣ ꯀꯥꯔꯤꯉꯩꯗꯅꯥ ꯑꯗꯨ ꯑꯗꯨ ꯀꯥꯔꯤꯉꯩꯗꯅ ꯑꯗꯨ ꯑꯗꯨꯃꯥꯏꯅ ꯇꯧꯔꯨꯕꯗꯣꯑꯗꯩ ꯐꯤꯕꯝꯗꯨꯅꯤ ꯑꯗꯣ ꯍꯧꯖꯤꯛꯇꯤ ꯑꯩ ꯀꯔꯤ ꯀꯩꯅꯣ ꯑꯣꯏꯅꯤꯡꯉꯤꯁꯦ ꯑꯩ ꯈꯪꯗꯦ ꯑ ꯅꯪꯖꯨ ꯑꯩ ꯒꯨꯝꯕꯔꯥ ꯑꯩꯅ ꯑꯩ ꯁꯣꯔ ꯍꯣꯂꯤ ꯁꯤꯗ ꯂꯣꯏꯔꯦ
ꯍꯣꯏ ꯑꯁꯦꯡꯒꯤ ꯂꯥꯏꯕꯛꯅ ꯇꯝꯕꯗꯨ ꯃꯥꯏ ꯂꯩꯖꯔꯝꯃꯅꯤ ꯈꯜꯂꯛꯑꯕꯅꯦ
ꯎꯝ ꯑꯩꯅ ꯇꯝꯕꯗꯨ ꯏꯌꯥ ꯌꯥꯔꯛꯇ꯭ꯔꯦ ꯃꯣꯏꯃꯨꯛ ꯇꯝꯖꯂꯛꯑꯅꯤꯅ ꯑꯩ ꯏꯁꯣꯔꯗ ꯁꯤꯟꯅꯔꯦꯎꯝ ꯃꯅꯦ ꯍꯥꯏꯗꯤ ꯏꯁꯥꯅ ꯀꯩꯅꯣꯖꯦ ꯇꯝ ꯅꯣꯡꯗꯝ ꯇꯝꯕꯁꯦ ꯍꯩꯇ꯭ꯔꯦꯕ
ꯑꯥ ꯌꯥꯗꯦ ꯑꯩꯅ ꯇꯝꯃꯤꯗꯣ ꯃꯣꯏꯅꯁꯨ ꯇꯧꯔꯛꯇ꯭ꯔꯦ ꯑꯗꯨꯅ ꯃꯥ ꯑꯃꯨꯛ ꯇꯝꯃꯛꯑꯁꯅꯣꯕ ꯑꯩ ꯑꯣꯏ ꯇꯧꯁꯜꯂꯒꯦ ꯃꯥꯅ ꯇꯝꯃꯛꯑꯀꯥꯟꯗ ꯑꯗꯨꯃꯥꯏꯅ ꯈꯜꯂ ꯂꯩꯊꯣꯛꯑꯕꯅꯦ ꯅꯩꯗ꯭ꯔꯦꯕ ꯑꯈꯣꯏ ꯌꯥꯗ꯭ꯔꯦ ꯈꯪꯗꯦꯉꯣ ꯃꯤꯁꯤꯡꯁꯤꯅ ꯀꯥꯏꯗꯒꯤ ꯄꯩꯁꯥꯅꯣ ꯃꯈꯪꯗꯦ ꯍꯧꯖꯤꯛꯀꯥꯟꯁꯦ ꯍꯣꯏ ꯄꯥꯏ ꯗꯣ ꯀꯥꯏꯗꯩ ꯂꯥꯛꯏꯖꯥꯅꯣꯕ ꯃꯣꯏ ꯃꯁꯥ ꯊꯕꯛ ꯏꯪꯒꯥꯡ ꯀꯩꯁꯨ ꯌꯥꯝ ꯇꯧꯕꯁꯨ ꯅꯠꯇꯦ ꯗꯒꯤ ꯗꯨꯝ ꯐꯦꯃꯤꯂꯤꯒ ꯍꯥꯏꯔꯁꯨ ꯌꯥꯝꯅ ꯍꯦꯟꯅ ꯑꯗꯨꯝ ꯈꯪꯉꯤ ꯉꯥꯛꯇꯅꯦ ꯀꯩꯁꯨ ꯌꯥꯝ ꯍꯦꯟ ꯅ ꯀꯩꯅꯣ ꯅꯠꯇꯦꯕ ꯗꯨꯝ ꯈꯪꯉꯤꯅꯦꯕ ꯗꯨꯒ ꯃꯟ ꯂꯩ ꯍꯥꯏꯕ ꯅꯨꯡꯇꯤꯒꯤ ꯀꯦꯐꯦ ꯆꯠꯂꯤ ꯖ ꯗ꯭ꯔꯦꯁ ꯁꯤꯅ ꯍꯦꯛꯇ ꯕ꯭ꯔꯦꯟ ꯉꯥꯛꯇ ꯁꯦꯠꯂꯤ ꯀꯦꯐꯦ ꯑꯇꯥꯡ ꯑꯇꯥꯡꯕ ꯆꯪ
ꯑꯅꯧ ꯑꯅꯧꯕ ꯅꯣꯡꯃꯗ ꯀꯦꯐꯦ ꯍꯥꯏꯖꯦ ꯍꯧꯖꯤꯛ ꯅꯍꯋꯥꯏꯗꯧꯅ ꯂꯨꯄꯥ ꯂꯤꯁꯤꯡ ꯑꯃ ꯆꯧꯉꯥ ꯂꯤꯁꯤꯡ
ꯕꯁꯦ ꯗꯨꯝ ꯌꯥꯔꯝꯃꯤꯅꯦꯕꯀꯣ ꯍꯧꯖꯤꯛꯇꯤ ꯂꯨꯄꯥ ꯂꯤꯁꯤꯡ ꯑꯃꯒ ꯍꯥꯏꯗꯨꯗꯤ ꯊꯛꯅꯕ ꯢ ꯗꯪ ꯂꯧꯕꯗꯁꯨ ꯀꯩꯁꯨ ꯀꯣꯟꯅꯗꯦꯕ ꯀꯩꯝ ꯌꯥꯎꯗꯦꯕ ꯍꯧꯖꯤꯛꯀꯥꯟꯗꯤ ꯃꯥ ꯄꯨꯔꯥ ꯃꯃꯜꯖꯦ ꯗꯕꯜ ꯑꯗꯨꯝ ꯑꯣꯏ
ꯑꯣꯏꯒ꯭ꯔꯒꯅꯦ ꯀꯣ ꯎꯝ ꯑꯗꯨꯅ ꯀꯦꯐꯦꯒ ꯆꯪꯕ ꯍꯥꯏꯁꯦ ꯂꯨꯄꯥ ꯂꯤꯁꯤꯡ ꯑꯅꯤꯅꯦꯕ ꯃꯤꯅꯤꯃꯝꯗ ꯍꯣ ꯍꯣꯏ ꯃꯥꯅꯦ
ꯗꯗꯤ ꯑꯗꯨꯃ ꯆꯪꯗ꯭ꯔꯅꯦ ꯑꯅꯧꯕꯝ ꯊꯣꯛꯄꯁꯦ ꯑꯗꯨ ꯀꯦꯐꯦꯗ ꯆꯪꯒ꯭ꯔꯅꯤ ꯑꯗꯒꯤ ꯗꯨꯝ ꯈꯪꯗꯦ ꯒ꯭ꯌꯥꯟ ꯑꯝ ꯇꯥꯗꯦ
ꯁꯦꯁꯦ ꯑꯈꯣꯏꯅ ꯑꯗꯨ ꯑꯗꯨꯒꯨꯝꯕꯗ ꯅꯩꯕ ꯉꯝꯗ꯭ꯔꯒꯁꯨ ꯉꯁꯥꯏꯒꯤ ꯀꯦꯐꯦ ꯍꯥꯡꯕ ꯃꯔꯛꯇꯨꯗ ꯌꯥꯎꯕꯗꯤ ꯀꯩ ꯀꯥꯏ ꯑ ꯑꯗꯨꯁꯨ ꯈꯟꯅꯕ ꯌꯥꯏ ꯍꯥ ꯍꯥ ꯍꯥ ꯑꯣ ꯗꯣꯛꯇ꯭ꯔ ꯑꯣꯏꯕ ꯐꯪꯍꯧꯗ꯭ꯔꯁꯨ ꯔꯤꯝꯁ ꯒꯦꯠ ꯃꯃꯥꯡꯗ ꯍꯣꯇꯦꯜ ꯑꯣꯏꯅ ꯐꯝꯃꯦꯗ ꯍꯥꯏꯕꯗꯤ ꯑꯈꯣꯏ ꯅꯤꯡꯍꯟꯅꯕ ꯌꯥꯗꯦ ꯑꯗꯨꯅ
ꯀꯦꯐꯦꯗꯨꯒꯤ ꯃꯄꯨ ꯑꯣꯏꯊꯣꯛꯄꯗꯤ ꯀꯩ ꯀꯥꯏ ꯅꯠꯇ꯭ꯔꯥ ꯀꯦꯐꯦꯗꯨ ꯆꯪꯕ ꯉꯝꯗ꯭ꯔꯁꯨ
ꯈꯟꯕ ꯑꯝ ꯂꯩꯌꯦꯕ ꯈꯪꯕ꯭ꯔꯥ ꯍꯥꯏꯗꯤꯀꯣ ꯑꯩꯅ ꯀꯩꯒꯨꯝꯕ ꯍꯥ ꯍꯥꯏꯗꯤ ꯑꯥ ꯂꯥꯏꯕꯛ ꯐꯗꯅ ꯍꯥꯏꯗꯤ ꯁ꯭ꯔꯀꯥꯔꯒꯤ ꯀ꯭ꯔꯃꯆꯥꯔꯤ ꯑꯣꯏꯔ ꯔꯗꯤ ꯑꯣꯏꯒ꯭ꯔꯒꯅ ꯑꯣꯏꯖꯒ꯭ꯔꯦ ꯑꯣꯏꯍꯧꯗꯕ ꯇꯥꯔꯒꯗꯤ ꯒꯣꯔꯃꯦꯟ ꯁ꯭ꯔꯕꯦꯟ ꯑꯣꯏ ꯇꯥꯔꯒꯗꯤ ꯑꯣꯏꯍꯧꯗꯕ ꯇꯥꯔꯒꯗꯤ ꯑꯩꯅ ꯈꯟꯕ ꯑꯃ ꯂꯩꯌꯦ ꯑꯩꯅ ꯇꯧꯅꯤꯡꯕ ꯊꯕꯛ ꯈꯔ ꯂꯩꯌꯦꯕꯀꯣ ꯍꯥꯏꯕꯗꯤ ꯎꯝ ꯃꯤꯅꯕꯨꯗꯤ ꯀꯣ ꯀ ꯍꯥꯏꯗꯤ ꯍꯥꯏꯗꯤ ꯍꯟꯊꯅ ꯈꯟꯕꯗꯤ ꯌꯥꯏꯀꯣ ꯑꯗꯨ ꯑꯣꯏꯁꯨ ꯑꯩꯅ ꯁꯨꯝ ꯑꯩꯒꯤ ꯑꯣꯏꯅ ꯄꯥꯝꯖꯕꯗꯣ ꯋꯥꯈꯜꯒꯨꯝꯕꯁꯦ ꯈꯔ ꯅꯨꯡꯉꯥꯏꯅ ꯏꯪꯅ ꯂꯩꯗꯧ ꯌꯥꯝ ꯃꯥꯟꯕꯗꯣ ꯏꯁꯥꯒꯤ ꯁꯥꯅ ꯑꯣꯏꯅ ꯁꯨꯖꯔꯒ ꯍꯥꯏꯇꯥꯔꯦ ꯑ ꯀꯩꯅꯣꯖꯦ ꯏꯃꯥ ꯀꯩꯊꯦꯜꯗ ꯑꯈꯣꯏꯒꯤ ꯔꯥꯅꯤꯒꯨꯝꯕ ꯐꯤꯒꯦꯒꯨꯝꯕ ꯁꯤꯒꯨꯝꯕ ꯌꯣꯟꯕꯩ ꯊꯕꯛꯁꯦ ꯁꯤꯁꯨꯃ ꯑꯩꯗꯤ ꯅꯪ ꯍꯨꯖꯤꯛꯇꯣ ꯅꯪ ꯀꯩ ꯍꯥꯔꯛꯇꯧ ꯃꯥꯜꯂꯤ ꯈꯪꯕ꯭ꯔꯥ ꯑꯥ
ꯅꯪ ꯏꯪꯅꯀꯥ ꯍꯥꯏꯕꯁꯤꯗ ꯑꯩꯗꯤ ꯅꯪꯗꯤ ꯂꯩꯒꯨꯝꯕ ꯀꯩꯒꯨꯝꯕꯁꯨ ꯄꯥꯝꯖꯕꯅꯤꯅ ꯂꯩꯒꯤ ꯆꯥ꯭ꯔꯒꯤ ꯅ꯭ꯔꯖꯔꯤꯒꯤ ꯒꯥꯔꯗꯦꯟ ꯇꯧꯔꯒ ꯏꯪꯅ ꯀꯥ ꯍꯥꯏꯔꯛꯇꯧ ꯃꯥꯜ ꯑꯗꯨꯒ ꯈ꯭ꯋꯥꯏ ꯂꯥꯡꯕ ꯏꯃꯥ ꯀꯩꯊꯦꯜꯗ ꯊꯣꯛꯅꯤ ꯂꯤꯇꯤꯁꯤꯒ ꯆꯥꯟꯅꯗ꯭ꯔꯕ ꯍꯨ
ꯑꯗꯨꯗꯨꯅ ꯍꯥꯏꯗꯤ ꯑꯗꯨꯗꯨꯅ ꯑꯩꯒꯤ ꯀꯩꯅꯣꯅꯦꯕꯀ ꯀꯣ ꯍꯥꯏꯗꯤ ꯑꯩꯒꯤ ꯍꯣꯕꯤꯔꯣꯝꯗ ꯑꯣꯏꯅ ꯊꯝꯒ꯭ꯔꯖꯦꯕ ꯑ꯭ꯁ ꯑꯗꯨꯅꯦ ꯁꯦ ꯑꯅꯣꯛꯀꯁꯦ ꯀꯩꯅꯣꯅꯦ ꯎꯞꯇꯣꯏꯁꯦ ꯑꯃꯨꯕꯗ ꯀꯩꯅꯣꯗꯣ ꯈꯣꯏ ꯑꯩꯒꯤ ꯑꯥ ꯐꯣꯇꯣ ꯀ꯭ꯔꯣꯃꯤꯛꯇꯨ ꯇꯧꯔꯒ ꯁꯦ ꯁꯝꯒꯁꯦ ꯇꯪꯈꯥꯏ ꯆꯞ ꯆꯥꯅꯒ ꯈꯥꯏꯔꯒ ꯍꯥꯠꯂꯒ ꯁꯝꯕꯨꯟ ꯑꯝꯒ
ꯎꯝ ꯈ꯭ꯋꯥꯏꯔꯝꯕꯟ ꯐꯝꯕꯤ ꯃꯥꯟꯗꯅ ꯅꯦꯇꯥ ꯃꯥꯟꯒꯤꯕ ꯁꯣꯏꯔꯣꯏ ꯑ ꯍꯥ ꯍꯥ ꯍꯥ
ꯑꯗꯨꯗꯨꯒ ꯑꯁ ꯑꯁꯤꯃ ꯂꯩꯔꯦꯀꯣ ꯁꯤ ꯅꯠꯇ꯭ꯔꯒꯅꯅꯦ ꯑꯩꯈꯣꯏꯒꯤ ꯑꯥ ꯍꯧꯖꯤꯛꯀꯥꯟꯖꯦ ꯑꯦꯁꯊꯦꯇꯤꯛꯀꯤ ꯀꯩꯅꯣ ꯌꯥꯝ ꯂꯩꯗ꯭ꯔꯥꯅꯦ ꯄꯥꯟ ꯗꯨꯀꯥꯟꯒꯤ ꯇꯥꯏꯞꯇ ꯇꯧꯕ ꯀꯦꯐꯦꯗꯣ ꯌꯥꯝꯅ
ꯑꯥ ꯑꯥ ꯑꯥ ꯑꯥ ꯀꯩꯅꯣꯒꯤ ꯇꯥꯏꯞꯇꯒ ꯑꯃ ꯀꯥꯠꯀꯤ ꯇꯤꯒꯤ ꯇꯥꯏꯞꯇꯒ ꯇꯧꯔꯒ ꯇꯧꯕꯤꯗꯣ
ꯑꯗꯨꯃꯥꯏꯅ ꯑꯩꯖꯨ ꯑꯩꯅ ꯌꯣꯟꯅꯤꯡꯕꯁꯤꯅ ꯃꯣꯏꯒꯤ ꯍꯧꯖꯤꯛꯀꯥꯟꯒꯤ ꯑꯗꯨ ꯗꯨ ꯀꯣꯐꯤ ꯑꯗꯨ ꯑꯗꯥꯗꯨꯅ ꯃꯣꯏ ꯌꯣꯟꯖꯔꯖꯅꯨꯕ ꯀꯣ ꯑꯩꯅ ꯌꯣꯟꯅꯤꯡꯕꯁꯤꯅꯅꯦ ꯈꯦꯆꯤꯖꯦ ꯅꯠꯇꯦ ꯈꯦꯆꯤꯖꯦ
ꯎꯝ
ꯈꯦꯆꯤꯁꯤꯡꯖꯤꯒ ꯎꯠꯇꯤꯅꯦ ꯑꯗꯩꯗꯤ ꯑꯗꯨꯝ ꯁꯤꯡꯖꯨ ꯀꯩꯀꯥ ꯃꯥꯏ ꯍꯥꯐꯝ ꯊꯣꯛ ꯍꯥꯞꯄꯦꯗꯅ ꯑꯗꯨꯃꯥꯏꯅ ꯍꯥꯏ ꯗꯤ ꯑ ꯑꯗꯨꯝ ꯀꯣꯂꯦꯖ ꯀꯨꯝꯕ ꯌꯨꯅꯤꯚꯔꯁꯤꯇꯤꯒꯨꯝꯕ ꯑꯥ ꯁꯤꯒꯨꯝꯕꯒꯤ ꯃꯅꯥꯛ ꯑꯃꯗꯅꯦ ꯑꯗꯨꯃꯥꯏꯅ ꯍꯣꯏ ꯍꯣꯏ ꯑꯗꯨꯃꯥꯏꯅ ꯁꯨꯃꯥꯏꯅ ꯑꯃ ꯌꯣꯟꯕ ꯑꯃ ꯑꯩꯒꯤ ꯍꯥꯏꯗꯤ ꯑꯩꯅ ꯁꯨꯝ ꯈꯟꯕꯗꯨꯅꯦꯕ ꯑꯗꯥꯏꯅ ꯇꯧꯔꯗꯤ ꯅꯨꯡꯉꯥꯏꯗꯧ ꯃꯥꯟ ꯄꯥꯝꯗꯤ ꯄꯥꯝꯃꯦ ꯍꯥꯏꯗꯤꯅꯦ ꯃꯤꯅ ꯀꯩ ꯍꯥꯏꯅ ꯈꯟꯗꯣꯏꯅꯣꯗꯤ ꯈꯪ
ꯑꯗꯨ ꯑꯗꯣ ꯊꯑꯣꯏꯅ ꯄꯨꯔꯥ ꯄ꯭ꯔꯣꯐꯦꯁꯅꯦꯜ ꯑꯣꯏꯅ ꯆꯠꯅꯤꯡꯕꯗꯣ ꯃꯤꯅꯒ ꯍꯧꯗꯣꯛꯑ ꯆꯠꯀꯗ꯭ꯔꯥ ꯑꯩꯅꯒ ꯑꯣꯏꯅ ꯍꯧ ꯍꯧꯕꯗꯨꯗꯤ ꯍꯧꯗꯤ ꯍꯧꯅꯤꯡꯗꯕꯩ ꯇꯥꯏꯞꯇ ꯇꯧꯋꯦ ꯑꯗꯨꯒ ꯑꯃ ꯑꯥ ꯀꯦꯐꯦꯒꯨꯝꯕꯒꯤ ꯑꯗꯨꯃꯥꯏꯅ ꯇꯧꯕ ꯗꯤ ꯄꯥꯝꯗꯤ ꯄꯥꯝꯃꯦꯕꯀꯣ ꯑꯥ ꯍꯥꯏꯗꯤ ꯖꯨꯠ ꯆꯥꯕ ꯄꯥꯝꯕꯩꯔ ꯈꯪꯗꯦ ꯑꯗꯨꯝꯕꯩ ꯊꯕꯛꯇꯤ ꯄꯥꯝꯒꯨꯝꯗꯤ ꯇꯧꯋꯦꯕꯀꯣ ꯑꯗꯨꯒ ꯑꯩꯅ ꯊꯑꯣꯏꯅ ꯑꯃꯨꯛ ꯏꯁꯇꯥꯜꯑꯞ ꯀꯨꯝꯕ ꯇꯧꯕꯗꯤ ꯇꯟꯒꯨꯝꯖꯨ ꯇꯧꯕ
ꯑꯥ ꯍꯣꯏꯍꯣꯏ ꯃꯤꯒꯤ ꯃꯈꯥꯗ ꯌꯥꯎꯕꯗꯤ ꯇꯜꯂꯦ ꯑꯗꯨꯗꯨꯒ ꯍꯧꯖꯤꯛꯁꯨꯀꯣ ꯑꯗꯨꯝ ꯎꯝ ꯀꯩꯅꯣꯖꯦ ꯍꯥꯏꯗꯤ ꯑꯥ ꯊꯕꯛꯇꯣ ꯍꯧꯗꯣꯛꯅꯕ ꯍꯧꯗꯣꯛ ꯁꯦꯜ ꯂꯩꯔꯗꯤ ꯍꯧꯖꯤꯛꯁꯨ ꯑꯗꯨꯝ ꯀꯩꯁꯨꯝꯗꯤ ꯇꯜꯂꯣꯏ ꯉꯝꯗꯤ ꯉꯝꯅꯤꯕꯀꯣ ꯑꯗꯨꯕꯨ ꯍꯥꯏꯗꯤ ꯀꯩꯅꯣꯝꯃ ꯊꯕꯛ ꯇꯧꯕꯖꯦ ꯄꯩꯁꯥ ꯆꯪꯗ꯭ꯔꯥꯅꯦ ꯑꯗꯨꯅ ꯃꯥꯅꯦ ꯑꯗꯨꯗꯨꯅ ꯐꯝ ꯇꯥꯔꯒꯗꯤ ꯑꯃ ꯈꯔ ꯃꯌꯥꯝꯒ ꯃꯥꯟꯅꯗꯕꯤꯗ ꯍꯥꯏꯗꯤ ꯍꯣꯇꯦꯜꯒꯤ ꯇꯥꯏꯞꯇꯒ ꯑꯣꯏꯅ ꯐꯝꯕ ꯑꯗꯨꯗꯤ ꯃꯤꯌꯥꯝ ꯂꯩꯗꯅ ꯑꯗꯨ ꯅꯠꯇꯕꯤꯗ ꯍꯣ ꯍꯣꯏ ꯍꯣꯏ ꯑꯗꯨꯃꯥꯏꯅ
ꯃꯌꯥꯝꯗꯀꯣ ꯑꯩꯈꯣꯏ ꯁꯤꯗꯗꯤ ꯈꯤꯇꯪ ꯑ ꯌꯥꯝꯅ ꯄꯩꯁꯥ ꯄꯥꯏꯕ ꯃꯤ ꯑꯣꯏꯗꯦꯗꯅ ꯑꯩꯈꯣꯏ ꯁꯣꯁꯥꯏꯇꯤꯒꯤꯗꯤ ꯑꯗꯨꯝ ꯃꯤꯗꯜ ꯀ꯭ꯂꯥꯁꯀ ꯂꯋꯔ ꯀ꯭ꯂꯥꯁꯀ ꯑꯣꯏꯕꯅꯤꯅ ꯑꯃ ꯑꯥ ꯑꯩꯈꯣꯏ ꯁꯣꯁꯥꯏꯇꯤ ꯑꯗꯨꯒ ꯆꯥꯅꯕꯗꯨꯅ ꯍꯦꯟꯅ ꯐꯗ꯭ꯔꯅꯦꯀꯣ ꯇꯥꯡꯉꯒ ꯑꯃꯇꯪ ꯌꯣꯟꯗꯣꯏ ꯁꯔꯨꯛ ꯑꯍꯣꯡꯕ ꯃꯌꯥꯝ ꯌꯣꯟꯕꯅ ꯐꯩ
ꯃꯥꯅꯦ ꯑꯗꯩꯗꯤ ꯍꯥꯏꯗꯤ ꯎꯝ ꯀꯩꯅꯣꯖꯦ ꯑꯈꯣꯏꯒꯤꯗꯤ ꯆꯥꯛꯁꯦ ꯑꯣꯏꯅ ꯆꯥꯛ ꯑꯣꯏꯅ ꯃꯌꯥꯝ ꯃꯄꯨꯡ ꯑꯣꯏꯅ ꯆꯥꯅꯕꯅꯤꯅ ꯍꯥꯏꯗꯤ ꯀꯩꯅꯣꯖꯦ ꯎꯝ ꯈꯦꯆꯤꯒꯨꯝꯕꯗꯨꯖꯨ ꯑꯩ ꯏꯁꯥꯅꯖꯨ ꯆꯥꯅꯤꯡꯕ ꯄꯥꯝꯖꯕꯩ ꯅꯦꯕꯀꯣ ꯑꯩꯗꯤ ꯈꯔ ꯈꯦꯆꯤꯒꯨꯝꯕꯖꯤꯅ ꯈꯔ ꯄꯥꯝꯃꯦꯕ ꯑꯇꯩ ꯑꯇꯩ ꯍꯥꯏꯗꯤ ꯍꯣꯏ ꯁꯤꯡꯖꯨꯒꯨꯝꯕꯖꯨ ꯄꯥꯝꯃꯦ ꯑꯗꯨ ꯑꯣꯏꯇꯥꯔꯖꯨ ꯑꯇꯣꯞꯄ ꯒꯨꯝꯕ ꯑꯁꯤꯒꯨꯝꯕꯁꯤꯅ ꯑꯃꯨꯛ ꯍꯥꯏꯗꯤ ꯊꯥꯎꯒꯨꯝꯕꯒꯨꯝꯕ ꯃꯌꯥꯝ ꯌꯥꯎꯔꯒ ꯒ ꯃ ꯀꯩꯅꯣ ꯑꯣꯏꯗꯕꯗꯣ ꯆꯥ ꯍꯥꯎꯗꯤ ꯍꯥꯎꯔꯒ ꯆꯤꯟꯗꯗꯤ ꯑꯃ ꯀꯩꯅꯣ ꯑꯣꯏꯗꯕꯗꯣ ꯍꯣꯏ ꯍꯣꯏ ꯑꯗꯨ ꯑꯗꯨꯃꯥꯏ ꯇꯧꯕꯒꯤ ꯑꯗꯨ ꯑꯩꯈꯣꯏꯃꯛꯇꯁꯨ ꯉꯥꯏꯔꯦ ꯀꯩꯅꯣꯝꯃ ꯀꯥꯏꯗꯅꯣꯃꯒ ꯆꯠꯂꯨꯔꯒꯥꯟꯗ ꯍꯥꯏꯗꯤ ꯈꯦꯆꯤꯒꯨꯝꯕꯁꯦ ꯑꯗꯨꯝ ꯆꯥꯅꯤꯡꯕ ꯌꯥꯎꯋꯦꯕ ꯑꯗꯨꯗꯣ ꯑꯗꯨꯃꯥꯏꯅ ꯍꯥꯏꯗꯤ ꯐꯪꯍꯟꯕꯗꯣ ꯑꯗꯨꯃꯥꯏꯅ ꯇꯧꯕ ꯄꯥꯝꯕꯩꯅꯤꯗ ꯑꯗꯨꯕꯨ ꯀꯩꯅꯣ ꯇꯧꯋꯦ ꯍꯧꯖꯤꯛꯀꯤ ꯑꯣꯏꯅꯗꯤ ꯁꯔꯀꯥꯔꯒꯤ ꯀꯔꯃꯆꯥꯔꯤꯔꯣꯝꯒꯤꯗ ꯑꯣꯏꯅ ꯑꯣꯟꯖꯟꯒꯤ
ꯎꯝ ꯍꯣꯏꯗ ꯒꯣꯔꯃꯦꯟ ꯖꯣꯕ ꯐꯪꯗ꯭ꯔꯤ ꯕꯥꯎꯒꯤꯗꯤ ꯍꯣꯏ ꯍꯣꯏ ꯀꯩꯅꯣ ꯇꯧꯔꯣ ꯑꯃꯨꯛ ꯑꯥ ꯄꯥꯎ ꯐꯥꯎꯔꯛꯀꯦ ꯃꯔꯛ ꯃꯔꯛꯇ ꯋꯥꯔꯤ ꯁꯥꯅꯁꯤ ꯁꯨꯃꯥꯏꯅ ꯈꯔ ꯈꯔ ꯈꯔ ꯋꯥꯈꯜꯁꯦ ꯐ꯭ꯔꯦꯁ ꯑꯣꯏꯊꯣꯛꯑꯦ ꯈꯔ ꯉꯥꯍꯥꯛ ꯋꯥꯔꯤ ꯋꯥ
ꯋꯥꯔꯤ ꯋꯥꯇꯥꯏ ꯁꯥꯗꯣꯛꯄꯁꯦ ꯃꯥꯅꯦ ꯃꯥꯅꯦ ꯎꯝ ꯊꯝꯃꯒꯦꯀꯣ ꯍꯣ ꯍꯣꯏ